ꯆꯦ ꯆꯦ ꯁꯣꯐꯤꯌꯥ
ꯑ
ꯀꯩꯅ ꯀꯥꯏꯔꯦ ꯈꯨꯝꯃꯤꯗ
ꯥꯏ
ꯏ ꯆꯩꯅꯠꯇ
ꯑꯣꯏꯔꯃꯅꯤ ꯏꯆꯦ ꯀꯧꯔꯗꯤ
ꯏꯆꯦ ꯏꯆꯦꯅ ꯀꯨꯝꯕꯗꯣ ꯀꯧꯕꯗ ꯅꯨꯡꯉꯥꯏꯕ ꯆ ꯆ ꯄꯌꯥ ꯆ ꯆ ꯄꯌꯥ
ꯀꯔꯤꯅꯣ
ꯅꯪ ꯅꯪ ꯅꯪ ꯁꯛꯀꯥ ꯅꯪ ꯁꯛꯀꯥ ꯃꯤꯡꯒꯁꯦ ꯌꯥꯝ ꯆꯥꯟꯅꯩꯌꯦ
ꯀꯃꯥꯏꯅꯦꯅ‌ꯧ ꯑꯩꯁ ꯈꯪꯒꯔꯑꯁꯦ
ꯈꯪ ꯈꯪꯉꯦ ꯁꯛ ꯁꯛꯁꯨ ꯐꯖꯕꯅꯦ ꯃꯤꯡꯁꯨ ꯐꯖꯕꯅꯦ ꯆꯦ ꯆꯦ ꯁꯣꯐꯤꯌꯥ ꯏꯆꯦ ꯏꯆꯦ ꯁꯣꯐꯤꯌꯥ ꯌꯥꯝꯅ ꯅꯨꯡꯉꯥꯏꯅ ꯀꯧꯅꯤꯡꯕ ꯅꯪꯕꯣ
ꯍꯥꯏꯖꯤꯟ ꯃꯃꯥꯟꯅ ꯑꯩ ꯍꯔꯥꯎꯅꯕ
ꯍꯧꯖꯦꯛ ꯑꯩ ꯌꯥꯝ ꯐꯈꯤ ꯇꯧ ꯉꯟꯕ ꯃꯤ ꯇ ꯍꯇ ꯑꯁꯦꯡ ꯃꯉꯥ ꯇꯅꯦ
ꯎꯝ ꯃꯂꯥꯛꯇ꯭ꯔ
ꯎꯝ ꯃꯥꯟꯗꯅꯦ ꯃꯥꯟꯗꯅꯦ ꯅꯪ ꯋꯥꯈꯜꯗꯅꯦ
ꯄꯨꯟꯅꯦ ꯑꯩ ꯋꯥꯈꯜꯅꯔ ꯈꯪꯗ꯭ꯔꯤꯅꯤ ꯃꯥꯟꯗꯕ ꯁꯨꯝ
ꯅꯪ ꯋꯥꯈꯜꯗꯣ ꯌꯥꯗꯣꯏꯅꯤꯀꯣ ꯃꯤ ꯃꯤ ꯊꯋꯥꯏ ꯌꯥꯎꯅ ꯀꯧꯕꯗꯣ ꯍꯥꯏꯕꯗꯨ ꯊꯥꯖꯕ ꯊꯝꯃꯅꯤ ꯍꯥꯏ ꯅꯪ ꯁꯨꯃꯥꯏꯅ ꯇꯧꯔꯒꯗꯤ ꯀꯃꯥꯏꯅ ꯍꯤꯡꯕ ꯌꯥꯗꯣꯏꯅꯣ
ꯎꯝ
ꯌꯥꯏ
ꯎꯝ ꯑꯩꯁꯨ ꯈꯜꯂ ꯑꯗꯨꯅꯤ ꯍꯥꯏꯁꯦ ꯑꯩꯒꯤꯁꯨ ꯈꯜꯗꯣ ꯍꯥꯏꯕ
ꯎꯝ ꯈꯪꯒꯦ ꯈꯪꯒꯦ
ꯀꯩꯅꯟ ꯁꯔꯒ ꯌꯦꯟꯖꯥꯡꯒ ꯁꯛꯀꯁꯦ ꯑꯗꯨꯝꯃꯛ ꯀꯩꯅꯣ ꯄꯛꯆꯗꯧ ꯃꯥꯜꯂꯦꯕꯨ ꯏꯖꯥꯡꯉꯩꯅ ꯁ ꯍꯦ ꯐꯖꯥꯕꯅꯦ ꯍꯖꯥꯡ ꯀꯪꯁ ꯌꯥꯝ ꯍꯥꯎꯋꯗꯧꯕ ꯃꯥꯂꯦꯀꯣ ꯅꯪꯅ
ꯍꯣꯏ ꯅꯠꯇ ꯏꯆꯦꯅꯤ ꯊꯣꯡꯅꯦ
ꯑ ꯅꯣꯏ ꯆꯦꯒ ꯂꯩꯦ
ꯏꯆꯦ ꯍꯥꯏꯕꯗꯤ ꯊꯪꯅꯕ ꯏꯆꯦ
ꯎꯝ ꯅꯪꯅ ꯊꯣꯡꯉꯗꯤ ꯆꯥꯅꯕ ꯂꯥꯛ
ꯑꯩꯅ ꯊꯣꯡꯕ ꯅꯠꯇꯦꯗ ꯑꯩꯅ ꯊꯣꯡꯗꯦ ꯀꯩꯅꯅꯦ ꯇꯥꯗ꯭ꯔꯦ ꯍꯜꯂꯣ ꯇꯥꯗ꯭ꯔꯦ ꯀꯩꯗꯧꯔꯦ